ꯍꯜꯂꯣ
ꯑꯣ ꯑꯣ ꯇꯥꯔꯦ ꯇꯥꯔꯦ ꯀꯩꯗꯧꯔꯤꯅꯣ?
ꯀꯔꯤꯁꯨ ꯇꯧꯗꯦ ꯫ ꯑꯃꯨꯛ ꯐꯝꯕ ꯑꯃꯨꯛ ꯂꯦꯞꯄ ꯇꯧꯔꯒ ꯂꯩ ꯫
ꯑꯗꯨꯅꯦꯕ ꯑꯗꯨꯅ ꯍꯦꯟꯅ ꯐꯔꯦ꯫
ꯍꯥꯥ
ꯑꯗꯨꯅꯦ ꯑꯗꯨꯅ ꯐꯠꯇ꯭ꯔꯣ꯫
ꯍꯣꯏꯌꯦ ꯫ ꯐꯥꯕꯅꯦ
ꯆꯥꯛ ꯆꯥꯛ ꯌꯦꯟꯖꯥꯥꯡꯗꯤ ꯊꯣꯡꯉꯕꯣ꯫
ꯊꯣꯡꯗꯔ꯭ꯤꯌꯦ ꯫
ꯑꯣ
ꯅꯣꯏ ꯊꯣꯡꯕ ꯍꯧꯔꯕꯣ
ꯊꯦꯡꯉꯤꯅ
ꯏꯁ ꯀꯔꯤ ꯅꯣꯏ ꯊꯦꯡꯉꯦ ꯍꯥꯏꯕꯅꯤ ꯀꯔꯤꯒꯤ ꯍꯧꯖꯤꯛ ꯊꯦꯡꯉꯕꯣ ꯍꯥꯏꯁꯤꯕꯣ
ꯑꯧ ꯑꯩꯈꯣꯏꯗꯤ ꯆꯥꯛ ꯍꯤꯟꯖꯥꯡ ꯉꯁꯥꯏꯟ ꯊꯣꯡꯒ꯭ꯔꯦ
ꯑꯁ ꯂꯣꯏꯔꯦ ꯅꯨꯡꯗꯥꯡꯒꯤꯔꯣ ꯍꯥꯏꯔꯤꯁꯦ
ꯅꯨꯡꯗꯥꯡꯒꯤ ꯊꯣꯡꯕ ꯂꯣꯏꯔꯦ
ꯍꯩꯃꯥ ꯆꯥꯅꯤꯉꯥꯏ ꯈꯠꯇ ꯉꯥꯏꯔꯤꯅꯦ
ꯑꯣ ꯑꯣ ꯉꯥꯏꯈꯣꯀꯣ
ꯁꯨꯃꯥꯏ ꯇꯧꯅꯕ꯭ꯔꯣꯅꯦꯍꯦ
ꯑ ꯉꯥꯏꯈꯣ ꯉꯥꯏꯈꯣ
ꯈꯪꯗ꯭ꯔꯦꯗ ꯄꯨꯟꯁꯤꯁꯦ
ꯇꯥꯕ꯭ꯔꯣ
ꯑꯥ ꯑ
ꯉꯥꯏꯈꯣ ꯍꯥꯏꯕ
ꯅꯪꯁꯨꯀꯣ ꯏꯕꯨꯡꯉꯣ
ꯑ ꯎꯝ ꯎꯝ
ꯑꯣꯜꯂꯣ ꯍꯜꯂꯣ
ꯑꯣ ꯇꯥꯏꯌꯦ ꯇꯥꯏꯌꯦ ꯑꯩꯁꯨ ꯌꯥꯗ꯭ꯔꯦ ꯂꯣꯛ ꯈꯨꯒꯦ ꯇꯧꯔꯦꯗ
ꯑꯩꯁ ꯀꯩꯒꯤꯔꯣ
ꯅꯣꯡ ꯃꯔꯛꯇ ꯆꯠꯂꯨꯕꯒꯤ
ꯑꯣ ꯅꯪ ꯅꯔꯥꯏꯕꯛ ꯌꯥꯝ ꯐꯠꯇꯦ ꯅꯪ ꯉꯁꯤꯗꯤ
ꯍꯣꯏꯅꯦ ꯑꯩꯁꯦ ꯃꯄꯥꯟ ꯌꯥꯝ ꯊꯣꯛꯅꯤꯡ ꯊꯣꯛꯅꯤꯡꯗꯗꯅ ꯊꯣꯛꯄꯅꯦ ꯉꯁꯤꯖꯦ ꯄꯥꯏ ꯂꯩꯇꯕꯒꯤ ꯊꯣꯛꯄꯅꯦ
ꯅꯥꯕ ꯌꯥꯗꯦꯍꯦ
ꯍꯣꯏ ꯅꯥꯅꯤꯡꯕ ꯅꯠꯇꯦꯍꯦ ꯅꯥꯕꯖꯦ ꯌꯥꯝ ꯋꯥ ꯍꯛꯆꯥꯡꯁꯨ ꯋꯥꯕ ꯄꯩꯁꯥꯁꯨ ꯇꯤꯡꯕ
ꯎꯝ ꯑꯗꯣ ꯍꯧꯖꯤꯛꯇꯤ ꯌꯥꯝ ꯁꯥꯕꯅꯤꯅ ꯅꯥꯕꯖꯨ ꯌꯥꯏꯗ
ꯍꯣꯏ ꯃꯇꯝꯁꯤ ꯋꯦꯗꯔꯁꯤ ꯍꯣꯏ ꯍꯟꯗꯛꯁꯤꯗꯤ
ꯌꯥꯗ꯭ꯔꯦ ꯎꯝ
ꯆꯥꯕꯁꯨ ꯍꯥꯎꯇꯕ ꯆꯥꯁꯨ ꯆꯥꯅꯤꯡꯗꯕ ꯑꯃꯨꯛ ꯌꯥꯝ ꯁꯥꯔꯛꯀꯅꯤ ꯑꯃꯨꯛ ꯅꯣꯡ ꯆꯨꯔꯛ ꯀꯅꯤ ꯅꯥꯕꯥ ꯌꯥꯝ ꯅꯨꯡꯉꯥꯏꯕ ꯃꯇꯝꯅꯦ
ꯑꯍꯨꯝ
ꯇꯌꯦ ꯇꯥꯕꯔꯣ
ꯑꯣ ꯑꯣ ꯇꯥꯏꯌꯦ ꯇꯥꯏꯌꯦ
ꯍꯦ ꯍꯥ ꯎꯝ ꯎꯝ
ꯀꯩꯗꯧꯔꯤꯅꯣ
ꯀꯩꯁꯨ ꯇꯧꯗꯦ
ꯑꯥꯎ ꯑꯗꯤ ꯑꯗꯨꯝ ꯍꯉꯀꯛꯅꯤꯀꯣ
ꯅꯪꯗꯣ ꯅꯣꯏꯗꯣ
ꯑꯥ
ꯆꯥꯛ ꯊꯣꯡꯕ ꯂꯣꯏꯔꯦ ꯍꯥꯏꯕ ꯅꯠꯇ꯭ꯔꯣ
ꯂꯣꯏꯔꯦ ꯉꯁꯥꯏꯅ ꯂꯩꯔꯝꯃꯅꯤ
ꯀꯔꯤ ꯃꯊꯦꯜ ꯊꯣꯡꯕꯤꯈ꯭ꯔꯖꯥꯠꯅꯣ
ꯈꯪꯗꯦꯅꯦ ꯀꯩꯃꯥꯊꯦꯜ ꯊꯣꯡꯕꯤꯅꯣ ꯏꯟꯖꯥꯡ ꯊꯣꯡꯕ꯭ꯔꯥ ꯊꯣꯡꯗꯕ꯭ꯔꯥꯁꯨ ꯈꯪꯗꯦ
ꯑꯁ ꯆꯥꯛ ꯈꯛꯇ ꯑꯣꯏꯔꯝꯒꯅꯤꯗ
ꯑꯗꯨ ꯑꯣꯏꯕꯨꯁꯨ ꯌꯥꯏꯗꯥ ꯎꯝ ꯔꯥꯏꯁ ꯀꯨꯀꯔꯗ ꯑꯗꯨꯝ ꯊꯣꯡꯉꯤꯕ ꯃꯩ ꯂꯥꯛꯈ꯭ꯔꯗꯤ
ꯍꯣꯏ
ꯗꯤ ꯆꯥꯛ ꯍꯟꯖꯥꯡ ꯊꯣꯡꯕ ꯎꯃ ꯑꯎ ꯍꯩꯇꯕ꯭ꯔꯣ
ꯑ ꯑꯩꯗꯤ ꯀꯩꯝꯇ ꯍꯩꯇꯦ ꯆꯥꯕ ꯊꯤꯐꯥꯎ ꯍꯩꯇ꯭ꯔꯦ
ꯑꯁ ꯂꯣꯏꯔꯦꯍꯦ
ꯏꯁꯤꯡꯕꯧ ꯏꯁꯤꯡꯐꯥꯎ ꯑꯩꯗꯤ ꯆꯥꯔꯦ
ꯂꯣꯏꯔꯦ ꯍꯦꯟꯃꯟꯗ꯭ꯔꯣ ꯅꯪꯒꯤꯁꯤꯗꯤ
ꯈꯔ ꯈꯔ ꯈꯔꯗꯤ ꯍꯦꯟꯃꯜꯂꯦ
ꯀꯤ ꯁꯤꯂꯀꯑꯦ ꯀꯣ ꯅꯪꯕꯨ ꯋꯥꯔꯤ ꯁꯥꯟꯅꯔꯤꯁꯦ ꯑꯩ ꯀꯤꯁꯜꯂꯛꯑꯦ ꯅꯪꯁꯦ ꯅꯪꯁꯦ ꯃꯤꯒꯃꯅ ꯗꯕꯒꯨꯝ ꯇꯧꯋꯦ ꯀꯩ ꯀꯩꯅꯣꯃ ꯇꯧꯔꯦ ꯅꯪꯁꯦ
ꯀꯩꯅꯣꯝ ꯇꯧꯔꯦ ꯀꯩꯅꯣꯝ ꯇꯧꯔꯦ
ꯀꯩꯅꯣꯝꯅꯤ ꯅꯪꯁꯦ ꯑꯩ ꯀꯤꯁꯜꯂꯛꯑꯦ ꯅꯪ ꯅꯥꯗꯕ ꯑꯩꯉꯣꯟꯗꯒꯤꯗꯤ ꯅꯗꯥ ꯅꯥꯕ ꯑꯩꯉꯣꯟꯗꯒꯤꯗꯤ ꯅꯪꯅ ꯍꯦꯟꯖꯜꯂꯝꯃꯤꯅꯦ
ꯎꯝ ꯑꯩꯅ ꯈꯔ ꯈꯟꯃꯟꯕꯗꯒꯤꯀꯣ
ꯑꯁ
ꯅꯪꯒꯤꯗꯃꯛꯇ ꯈꯟꯃꯟꯕꯗꯒꯤ ꯌꯥꯗ꯭ꯔꯦꯅꯦ ꯉꯔꯥꯡ ꯑꯍꯤꯡꯁꯨ ꯇꯨꯝꯗ꯭ꯔꯦ
ꯑꯣ
ꯅꯪꯗꯤ ꯀꯩꯝꯇ ꯈꯟꯕꯤꯗꯦ ꯑꯩ ꯅꯨꯡꯉꯥꯏꯇꯦꯗ
ꯑꯁ ꯑꯩ ꯅꯪꯒꯤ ꯋꯥꯈꯜ ꯈꯟꯕꯗꯠ ꯇꯨꯝꯕ ꯌꯥꯗ꯭ꯔꯦ ꯍꯟꯗꯛ ꯌꯥꯝ ꯇꯨꯝꯅꯤꯡꯉꯁꯨ
ꯌꯥꯝ ꯇꯨꯝꯅꯤꯉꯁꯨ ꯇꯨꯝꯕ ꯌꯥꯗꯦ ꯎꯝ ꯑꯉꯛꯄ ꯑꯉꯛꯄ ꯄꯥꯎꯈꯨꯝꯅꯤ
ꯑꯁꯦꯡꯕꯅꯦ ꯃꯤꯠꯇꯗꯤꯀꯣ ꯌꯥꯝ ꯍꯣꯏꯅꯦ
ꯎꯝ
ꯃꯤꯠꯇꯗꯤꯀꯣ
ꯎꯨꯝ
ꯌꯥꯝ ꯇꯨꯝꯅꯤꯡꯕ ꯑꯗ ꯇꯨꯝꯊꯔꯦꯗꯅ
ꯎꯨꯝ
ꯅꯪꯒꯤ ꯋꯥꯈꯜꯗ ꯇꯨꯝꯕ ꯌꯥꯗꯕ ꯑꯃꯨꯛ
ꯎꯝ
ꯐꯥꯒꯤ ꯃꯥꯟꯕ꯭ꯔꯣ ꯃꯤꯅ ꯑꯁꯦꯡꯕ ꯍꯥꯏꯔꯒ ꯎꯝ ꯎꯝ ꯈꯛꯇ ꯍꯥꯏ
ꯅꯪ ꯗꯤꯒꯤ ꯊꯦꯡ ꯇꯨꯝꯕ꯭ꯔꯥ ꯉꯟꯅ ꯇꯨꯝꯕ꯭ꯔꯥ
ꯑꯁ ꯑꯩꯗꯣ ꯉꯟꯅ ꯇꯨꯝꯅꯤꯡꯉꯦꯕ ꯑꯗꯣ ꯇꯨꯝꯕ ꯌꯥꯗꯕꯒꯤ ꯊꯦꯡꯅ ꯇꯨꯝꯕ
ꯑꯣ
ꯅꯪꯗꯤ
ꯈꯪꯗꯦꯗꯥ ꯑꯩꯗꯤ ꯇꯨꯝꯅꯤꯡꯕ ꯃꯇꯝꯗ ꯑꯗꯨꯝ ꯇꯨꯝꯃꯦꯗ
ꯍꯟꯗꯛ ꯃꯔꯛꯁꯦ ꯄꯨꯡ ꯇꯔꯥꯃꯥꯊꯣꯏ ꯇꯔꯥꯅꯤ ꯚꯥꯔꯣꯗꯒ ꯇꯨꯝꯕ ꯌꯥꯎꯑꯦꯁ
ꯑꯁ ꯑꯗꯨꯗꯤ ꯉꯜꯂꯦꯗ ꯑꯩꯗꯤ
ꯑꯩ ꯑꯁ ꯅꯪꯗꯤ ꯌꯥꯝ ꯍꯦꯟꯖꯤꯜꯂꯝꯃꯦꯅ
ꯍꯣꯏ ꯑꯩ ꯌꯥꯝ ꯍꯦꯟꯖꯤꯟꯈ꯭ꯔꯦ ꯄꯨꯡ ꯎꯨꯝ ꯃꯥꯄꯟ
ꯑꯣ
ꯇꯔꯦꯠ ꯅꯤꯄꯥꯟ ꯃꯥꯄꯟ ꯑꯗꯨꯋꯥꯏꯗ
ꯎꯝ
ꯑꯩꯅ ꯍꯥꯏꯗ꯭ꯔꯣ ꯅꯪꯒꯤ ꯋꯥꯈꯜꯗ ꯇꯨꯝꯕ ꯌꯥꯗ꯭ꯔꯦꯅ ꯑꯗꯨꯒꯤꯅꯦ ꯑꯥ
ꯑꯣꯏꯔꯝꯕꯁꯨ ꯌꯥꯏ
ꯑꯁ ꯊꯥꯖꯗꯕ
ꯅꯪ ꯅꯨꯄꯥ ꯑꯅꯤ ꯀꯣꯏ ꯍꯥꯏꯕꯗꯣ ꯑꯃꯒꯤ ꯈꯟꯕ ꯃꯥꯜꯂꯦꯗ
ꯅꯠꯇꯦꯍꯦ ꯅꯨ ꯅꯨꯄꯥ ꯑꯅꯤ ꯀꯣꯏꯕꯗꯣ
ꯎꯝ
ꯄꯥꯎ ꯀꯅꯥꯝꯇ ꯊꯥ ꯊꯥ ꯊꯥꯔꯛꯇꯕ ꯑꯥ ꯐꯥꯎꯔꯛꯇ꯭ꯔꯦ ꯍꯟꯗꯛꯁꯦ
ꯑꯣ
ꯑꯩꯁꯦ ꯕꯤꯖꯤ ꯑꯗꯨꯝ ꯂꯩꯌꯦ ꯍꯥꯏ ꯃꯣꯏꯅ ꯀꯣꯜ ꯇꯧꯔꯛꯄ ꯑꯃꯁꯨ ꯑꯩꯁꯦꯀꯣ
ꯑꯥ
ꯑ ꯀꯣꯜ ꯇꯧꯕꯗ ꯕꯤꯖꯤ ꯑꯗꯨꯝ ꯍꯥꯏꯔꯒ ꯂꯩ ꯍꯥꯏꯌꯦ ꯑꯃꯅ ꯇꯧꯔꯁꯨ ꯑꯃꯁꯨ ꯊꯥꯔꯛꯑꯦ ꯑꯗꯨꯒꯤ ꯍꯧꯖꯤꯛ ꯈꯔ ꯋꯥ ꯌꯥꯝ ꯍꯣꯏ ꯁꯥꯎꯔꯦ ꯈꯔ ꯋꯥ ꯌꯥꯝꯃꯦꯕ ꯍꯟꯗꯛ
ꯎꯝ ꯀꯥꯏꯅꯈ꯭ꯔꯣꯗ ꯀꯅꯥꯗꯨꯕꯕꯨ
ꯍꯣꯏꯅꯦ ꯑꯗꯨ ꯀꯥꯏꯅꯔꯒ ꯅꯪꯉꯣꯟꯗ ꯑꯣꯏꯅ ꯑꯗꯨꯝ ꯋꯥꯔꯤ ꯁꯥꯟꯅꯔꯒ ꯂꯩꯔꯁꯤꯔ ꯈꯟꯕꯒꯤ ꯇꯨꯝꯗ꯭ꯔꯤꯕ ꯑꯩ
ꯇꯨꯝꯃꯨꯍꯦ ꯈ꯭ꯔ ꯈ꯭ꯔꯗꯤ
ꯎꯝ
ꯇꯨꯝꯗ꯭ꯔꯗꯤꯀꯣ ꯃꯤ ꯃꯤ ꯇꯨꯝꯗꯕ ꯃꯤꯁꯦ
ꯎꯝ
ꯁꯛ ꯌꯥꯝ ꯊꯤꯕꯅꯦꯕ ꯑꯗꯨꯅꯦ ꯑꯁꯦꯡꯕꯅꯦ
ꯑꯩꯈꯣꯏꯁꯨ ꯈꯪꯉꯤꯕ ꯑꯗꯨꯝ ꯃꯤ ꯇꯨꯝꯗ꯭ꯔꯗꯤꯀꯣ ꯁꯛꯀ ꯌꯥꯝ ꯊꯤꯕꯅꯦ ꯃꯤꯠꯀ ꯂꯣꯏ ꯀꯩ ꯍꯥꯏꯁꯤꯔꯥ ꯎꯝ
ꯎꯝ
ꯊꯦꯡꯅ ꯇꯨꯝꯃꯗꯤ ꯑꯗꯨꯝ ꯇꯧꯅꯤꯕ ꯑꯗꯨꯒ ꯉꯟꯅ ꯍꯧꯒꯠꯂꯅꯤ ꯑꯁ ꯌꯥꯔꯔꯣꯏꯗ
ꯎꯝ ꯎꯔꯤꯡꯒ ꯊꯨꯡꯕꯁꯦ
ꯎꯝ
ꯎꯝ ꯂꯥꯏꯌꯦꯡꯕꯗꯀꯣ
ꯎꯝ
ꯃꯇꯝ ꯆꯥꯅ ꯇꯨꯝꯃꯨ ꯉꯟꯅ ꯇꯨꯝꯃꯨ ꯀꯥꯏ ꯌꯥꯝ ꯍꯥꯏꯔꯛꯑꯦ
ꯎꯝ
ꯑꯗꯣ ꯅꯪꯅ ꯍꯥꯏꯕꯗꯣ ꯆꯨꯝꯃꯦꯕ
ꯊꯦꯡꯅ ꯇꯨꯝꯃꯗꯤ ꯀꯩꯅꯣ ꯄꯤꯝꯄꯜꯁ ꯀꯨꯝꯕ ꯀꯩꯅꯣ ꯊꯣꯛꯂꯛꯀꯅꯤꯕ
ꯍꯣꯏ ꯎꯔꯤꯡꯁꯦ ꯌꯥꯝ ꯊꯣꯛꯑꯦꯕ ꯊꯦꯡꯅ ꯇꯨꯝꯕꯗ ꯍꯣꯏꯅꯦ
ꯑꯣ ꯑꯩꯗꯤ ꯈꯪꯗꯕ
ꯅꯪꯖꯦ ꯑꯉꯥꯡꯅꯤꯅꯦ ꯈꯔ ꯇꯝꯃꯨꯀꯣ ꯅꯆꯦ ꯑꯩꯉꯣꯟꯗꯒꯤ
ꯑꯧ
ꯎꯝ ꯇꯝꯃꯣ ꯇꯝꯃꯣ
ꯎꯝ
ꯇꯝꯒꯗꯕꯅꯦ ꯃꯤ ꯍꯥꯏꯕꯁꯤꯗꯤꯀꯣ ꯂꯩꯔꯤ ꯐꯥꯎ ꯍꯤꯡꯉꯤ ꯐꯥꯎ ꯇꯝꯒꯗꯕꯅꯦ ꯅꯠꯇ꯭ꯔꯥ
ꯃꯥꯅꯦ ꯃꯥꯅꯦ ꯍꯌꯦꯡꯁꯨ ꯑꯃꯨꯛ ꯊꯕꯛ ꯊꯕꯛꯇꯤ ꯑꯃꯨꯛ ꯆꯠꯀꯗ꯭ꯔꯣ
ꯍꯥꯥ
ꯍꯌꯦꯡ ꯊꯕꯛ ꯊꯕꯛ ꯑꯃꯨꯛ ꯆꯠꯀꯗ꯭ꯔꯣ
ꯍꯌꯦꯡꯁꯦ ꯈꯪꯗꯦꯗ ꯆꯠꯅꯤꯡꯉꯗꯤ ꯆꯠꯀꯅꯤ ꯆꯠꯅꯤꯡꯗ꯭ꯔ ꯗꯤ ꯂꯩꯒꯅꯤ
ꯎꯝ
ꯊꯕꯛꯁꯦ ꯋꯥꯏꯗ
ꯑꯣꯑꯣ